ꯍꯦꯜꯂꯣ
ꯅꯨꯡ ꯉꯥꯏꯔꯤ
ꯇꯥꯏꯀꯣ
ꯇꯥꯏ ꯇꯥꯏ
ꯑꯣ ꯑꯣ ꯑ ꯅꯨꯉꯥꯏꯔꯤꯌꯦ
ꯎꯝ ꯀꯩꯗꯧꯔꯤꯅꯣ
ꯀꯩꯁꯨ ꯇꯧꯗꯦ ꯑꯗꯨꯝ ꯐꯝꯔꯤꯌꯦ
ꯎꯝꯁ ꯅꯨꯡꯉꯥꯏꯔꯦꯍꯦ ꯐꯝꯃꯒ ꯂꯩꯕꯗꯤ
ꯑꯩ ꯍꯧꯖꯤꯛꯅ ꯄꯨꯊꯥꯕꯅꯤ ꯀꯩꯅꯣ
ꯀꯩ ꯊꯕꯛ ꯁꯕꯨꯔꯥ
ꯈꯪꯗꯦꯗ ꯊꯕꯛꯁꯨ ꯍꯥꯏꯕ ꯌꯥꯗꯦ ꯑꯗꯨꯝ ꯁꯨꯕ ꯌꯥꯕ ꯁꯨꯕꯅꯤ
ꯃꯤꯃꯆꯥꯗꯤ ꯌꯥꯝ ꯑꯁ ꯑꯩꯁꯨ ꯐꯝ ꯂꯩꯗ
ꯍꫭꯏ ꯇꯝꯕꯅ ꯕꯦꯁꯅꯤ
ꯑꯦ ꯆꯥꯛ ꯏꯟꯖꯥꯟꯅꯤ ꯊꯣꯡꯗ꯭ꯔꯤꯕꯣ
ꯊꯣꯡꯗ꯭ꯔꯤ ꯍꯧꯖꯤꯛꯅ ꯊꯥ ꯄꯥ ꯍꯜꯂꯛꯔꯒ ꯄꯤꯊꯥꯔ ꯂꯩꯌꯦ
ꯋꯥꯔꯝꯃꯅꯤꯗ
ꯍꯣꯏ ꯋꯥꯔꯁꯨ ꯅꯪꯒꯤ ꯃꯈꯣꯟ ꯇꯥꯕꯅꯤꯅ ꯋꯥꯕ ꯈꯪꯗ꯭ꯔꯦꯍꯦ
ꯑꯁ ꯁꯦꯡꯕꯩꯔꯥ
ꯍꯣꯏ ꯑꯁꯦꯡꯕꯒꯤ
ꯑꯦꯁ ꯑꯩꯒ ꯂꯩꯔꯗꯤ ꯏꯁꯤꯡ ꯑꯩꯒ ꯂꯩꯔꯗꯤ ꯏꯁꯤꯡ ꯄꯨꯊꯣꯛꯄ ꯌꯥꯕꯀꯣ ꯏꯔꯨꯅꯕ ꯇꯧꯋꯦꯜꯒꯨꯝꯕ ꯐꯤꯅꯦꯛꯀꯨꯝꯕ ꯄꯨꯔꯛꯄ ꯌꯥꯕ
ꯇꯧꯁꯨ ꯇꯧꯔꯝꯂꯣꯏꯗ ꯂꯩꯃꯤꯟꯅꯔꯗꯤ ꯅꯨꯄꯥꯗꯤ
ꯇꯧꯅꯤ ꯇꯧꯅꯤ
ꯅꯨꯄꯥꯈꯣꯏꯗꯤ ꯃꯆꯤꯟ ꯉꯥꯛꯇꯅꯤꯅ ꯍꯥꯏꯕꯁꯦ
ꯑꯁ ꯑꯁꯦꯡꯕꯅꯦ ꯑꯁꯦꯡꯕ ꯍꯥꯏꯔꯒ
ꯊꯕꯛꯇꯤ ꯄꯥꯡꯊꯣꯛꯇꯕ ꯆꯤꯟꯗꯤ ꯉꯥꯡꯕ
ꯑꯩꯗꯤ ꯑꯩꯗꯤ ꯑꯗꯨꯃꯥꯏ ꯑꯩꯗꯤ ꯅꯨꯡꯗꯤ ꯅꯨꯡꯁꯤꯗꯤ ꯐꯖꯅ ꯅꯨꯡꯁꯤꯕꯅꯦ ꯑꯇꯣꯞꯄꯒꯨꯝꯅ ꯇꯧ ꯇꯩꯗꯦ‌ ꯑꯩꯗꯤ
ꯍꯣꯏ ꯅꯨꯡꯁꯤꯒꯗꯧꯕꯅꯤ ꯐꯖꯅ ꯅꯨꯡꯁꯤꯅ ꯅꯨꯡꯁꯤꯒꯗꯧꯕꯅꯤ ꯄꯨꯟꯁꯤ ꯍꯥꯏꯕꯁꯦ ꯇꯦꯜꯂꯕ ꯄꯨꯟꯁꯤꯅꯦꯕ ꯁꯥꯡꯅ ꯂꯩꯒꯗꯧꯁꯨ ꯅꯠꯇꯦ
ꯎꯝ ꯅꯨꯡꯁꯤꯃꯟꯗ ꯅꯨꯡꯁꯤꯃꯟꯗꯅ ꯑꯃꯨꯛ ꯉꯥꯎꯗꯧꯔꯤꯅꯦ
ꯉꯥꯎꯔꯦ ꯉꯥꯎꯔꯦ
ꯎꯝ ꯉꯥꯎꯔꯦ ꯉꯥꯎꯔꯦ ꯅꯪꯕꯨ
ꯉꯧꯔꯦ ꯉꯧꯔꯦ ꯉꯁꯤꯗꯤ ꯉꯧꯔꯦ ꯍꯦ ꯇꯧꯅꯦ
ꯑꯌꯨꯛꯇ ꯀꯩ ꯍꯦꯟꯖꯥꯡ ꯆꯥꯔꯒ ꯂꯧ ꯊꯕꯛ ꯆꯠꯄꯔꫭ
ꯑꯦ ꯈꯪꯗ꯭ꯔꯦꯅꯦꯍꯦ ꯀꯩ ꯏꯟꯁꯥꯡ ꯆꯥꯕꯅ ꯍꯥꯎꯒꯦꯔꯥ ꯈꯟꯈꯤꯒꯦ ꯂꯥꯎꯗ꯭ꯔꯤ
ꯎꯝ ꯀꯩꯅꯣ ꯇꯧꯋꯦ ꯁꯥ ꯊꯣꯡꯉꯨꯍꯦ ꯊꯕꯛ ꯁꯨꯕ ꯅꯤꯅ ꯋꯥꯔꯝꯒꯅꯤ
ꯁꯥꯁꯨ ꯍꯣꯏꯑꯦ ꯁꯥꯁꯨ ꯐꯪꯗꯦꯗ ꯁꯤꯗ ꯌꯦꯟ ꯉꯥꯛꯇꯅꯤꯗ
ꯑꯁ ꯑꯗꯨꯁꯨ ꯍꯥꯎꯔꯦ ꯀꯩꯅꯣ
ꯌꯦꯟꯗꯤ ꯆꯥꯅꯤꯡꯗꯦꯅꯦꯍꯦ ꯑꯩꯖꯦ ꯑꯣꯛꯁꯥꯒꯨꯝꯕ ꯑꫭꯛꯁꯥꯒꯨꯝꯕ ꯆꯥꯅꯤꯡꯕ ꯑꯗꯨ ꯃꯐꯝ ꯂꯥꯞꯄ ꯀꯣ ꯑꫭꯛꯁꯥ ꯂꯧꯅꯤꯡꯉꯥꯏꯁꯦ ꯃꯐꯝ ꯌꯥꯝ ꯂꯥꯞꯄꯦ ꯑꯗꯨꯒꯤ ꯆꯥꯕꯁꯨ ꯐꯪꯗ꯭ꯔꯦ ꯍꯧꯖꯤꯛꯀꯥꯟꯁꯦ
ꯑꯗꯨꯗ ꯀꯌꯥ ꯄꯤꯔꯤꯒꯦ
ꯑꯥ ꯆꯥꯃꯔꯤ ꯀꯤꯂꯣꯗ꯫
ꯑꫭ ꯇꯥꯡꯉꯤ ꯇꯥꯡꯉꯤ ꯇꯥꯡꯉꯤ ꯇꯥꯡꯉꯤ꯫ ꯑꯁꯤꯗ ꯑꯁꯤꯗꯒꯤ ꯑꯃꯨꯛ ꯍꯦꯟꯅ ꯇꯥꯡꯉꯤ꯫
ꯑꯥ ꯑꯗꯨꯗꯗꯤ ꯀꯦꯌꯥ ꯄꯤꯕ꯫
ꯌꯥꯡꯈꯩ ꯍꯥꯞꯄꯨ꯫
ꯑꯣ ꯑꯣ ꯐꯔꯦꯅꯦꯍ‌ꯦ꯫
ꯢꯁ ꯈꯪꯗ꯭ꯔꯦꯗ꯫
ꯅꯨꯄꯥꯕꯨ ꯋꯥꯔꯤ ꯁꯥꯔꯗꯤ ꯑꯋꯥꯕꯁꯨ ꯀꯥꯎꯊꯣꯛꯈ꯭ꯔꯦꯍꯦ꯫
ꯑꯁ꯫
ꯍꯨꯃꯥꯡꯒ ꯍꯨꯃꯥꯡ ꯊꯣꯛꯕꯗ ꯍꯧꯖꯤꯛ꯫ ꯍꯧꯖꯤꯛꯁꯦ ꯍꯨꯃꯥꯡ ꯈꯔ ꯑꯥ ꯀꯌꯥ ꯀ꯭ꯔꯤꯁꯨ ꯂꯩꯇ꯭ꯔꯦ ꯌꯥꯝ ꯀꯥꯡꯈ꯭ꯔꯦ꯫
ꯑꯁ ꯅꯊꯟꯇꯅꯦ ꯑꯗꯨꯝ ꯍꯥꯏꯔꯤꯁꯦ꯫
ꯑꯁꯦꯡꯕ ꯅꯪꯒꯤ ꯅꯈꯣꯟ ꯇꯥꯔꯒ ꯑꯋꯥꯕ ꯍꯟꯊꫭꯛꯈ꯭ꯔꯦꯕ꯫
ꯎꯝ ꯐꯩ ꯐꯩ꯫ ꯋꯥꯗꯕ ꯑꯣꯏꯔꯁꯨꯅ꯫ ꯑꯩꯁꯨ ꯑꯗꯨꯃꯥꯏꯅ ꯇꯧꯔꯃꯤꯗ ꯊꯕꯛ ꯋꯥꯅ ꯁꯨꯔꯦ ꯅꯨꯄꯤꯁꯤꯡꯕꯨ ꯂꯩꯁꯥꯕꯤꯁꯤꯡꯕꯨ ꯋꯥꯔꯤ ꯁꯥꯟꯅꯔꯤ ꯑꯁ꯫ ꯊꯛꯃꯣꯏꯁ‌ꯦ ꯅꯨꯡꯉꯥꯏꯗ ꯍꯥꯏꯗꯤ ꯑꯃꯨꯛ꯫ ꯑꯩꯗꯤ ꯑꯃꯨꯛ ꯊꯝꯅꯤꯡꯗꯦ ꯑꯗꯨꯝ ꯋꯥꯔꯤ ꯑꯗꯨꯝ ꯇꯣꯏꯅ ꯁꯥꯟꯅꯅꯤꯡꯉꯤ ꯑꯩꯗꯤ꯫
ꯍꯣꯏ ꯁꯥꯟꯅꯁꯤꯅꯦ꯫ ꯑꯩꯅ ꯅꯪꯕꯨ ꯀꯣꯜ ꯇꯧꯔꯗꯤ ꯌꯥꯗꯦ ꯀꯔꯤꯒꯤꯔꯣ꯫
ꯈꯪꯗꯦ ꯑꯗꯨ ꯀꯩꯒꯤꯔ ꯑꯇꯩꯁꯨ ꯌꯥꯗꯕ ꯑꯩꯁꯨ ꯫ ꯇꯧ ꯀꯣꯜ ꯇꯧꯕ ꯌꯥꯗ ꯇꯧꯁꯨꯌꯨ꯫
ꯏꯁ ꯅꯪꯒꯤ ꯐꯣꯟ ꯅꯝꯕꯔꯁꯦ ꯇꯥꯜꯂꯦꯗ ꯃꯤꯅ꯫ ꯇꯧꯕꯗꯤ ꯌꯥꯗꯕ ꯅꯪꯅꯁꯨ ꯅꯪꯅꯗꯤ ꯇꯧꯕ ꯌꯥꯕ꯫
ꯅꯪ ꯉꯔꯥꯡ ꯉꯔꯥꯡ ꯇꯧꯔꯛꯏꯗꯨꯗꯤ꯫
ꯍꫭꯏꯔꯁꯨ ꯍꯧꯖꯤꯛꯇꯤ ꯌꯥꯗꯦꯗꯅ꯫
ꯑꯥ ꯌꯥꯅꯤꯗ ꯌꯥꯅꯤꯗ ꯊꯃꯣꯏꯁꯨ ꯄꯤꯛꯀꯅꯨꯗ ꯑꯗꯨꯝ꯫
ꯑꯦ ꯊꯝꯃꯣꯏ ꯊꯝꯃꯣꯏ ꯌꯥꯝ ꯄꯤꯛꯔꯒ ꯀꯞꯅꯤꯡꯉ‌ꯦ꯫
ꯑꯁ ꯊꯝꯃꯣꯏ ꯄꯤꯛꯄꯁꯦ ꯐꯠꯇꯕꯅꯤꯀꯣ꯫
ꯅꯪꯕꯨ ꯅꯨꯡꯁꯤ ꯃꯟꯗꯅ ꯀꯥꯞꯅꯤꯡꯉꯦꯍ‌ꯦ꯫
ꯑꯁ ꯑꯩꯕꯨ ꯅꯨꯡꯁꯤꯗꯤ ꯊꯃꯣꯏ ꯆꯥꯎꯋꯦ ꯊꯃꯣꯏ ꯄꯤꯗꯤ ꯇꯜꯂ‌ꯦ ꯑꯩꯁꯨ꯫
ꯅꯨꯡꯁꯤꯔꯁꯨ ꯊꯝꯃꫭꯏ ꯄꯤꯛꯑꯦ ꯅꯪꯕꯨ ꯀꯣꯜ ꯇꯧꯕ ꯌꯥꯗꯕꯅꯤꯅ꯫ ꯑꯩꯅ ꯀꯣꯜ ꯇꯧꯗ꯭ꯔꯗꯤ ꯅꯪꯗꯤ ꯁꯨꯅ ꯇꯧꯕꯤꯔꯣꯏꯕ꯫
ꯎꯝ ꯍꯩ ꯈꯪꯗ꯭ꯔꯦ꯫ ꯈꯪꯗ꯭ꯔꯦ ꯍꯌꯦꯡꯁꯨ ꯃꯨꯛ ꯆꯠꯀꯅꯤ ꯊꯕꯛ꯫
ꯑꯥꯍꫭꯏ ꯆꯠꯀꯅꯤ ꯅꯨꯡꯊꯤꯒꯤ ꯆꯠꯇꯕ ꯌꯥꯗꯦꯍꯦ꯫ ꯂꯥꯏꯔꯕꯅꯤꯅ ꯀꯔꯤ ꯇꯧꯅꯤ꯫
ꯀꯩ ꯊꯕꯛꯅꫭꯕ꯫ ꯢꯁ ꯀꯔꯤꯔ ꯍꯥꯏꯕ ꯉꯝꯗꯦ ꯍꯥꯏꯁꯤꯕꯨ꯫
ꯊꯕꯛꯗꯤ ꯍꯥꯏꯕ ꯌꯥꯔꯣꯏ꯫
ꯎꯝ ꯐꯩꯌꯦ ꯐꯩꯌꯦ꯫
ꯑꯗꯨꯝ ꯍꯣꯏ ꯍꯤꯡꯗꯕ ꯌꯥꯗꯝꯅꯤꯅꯀꯣ꯫
ꯎꯝ꯫
ꯗꯨꯝ ꯍꫭꯠꯅꯕ ꯇꯥꯔ‌ꯦꯅꯦꯍ‌ꯦ꯫
ꯎꯝ꯫ ꯁꯤꯗꯅꯦ ꯁꯤꯗ ꯁꯨꯍꯧꯗ꯭ꯔꯗꯤ ꯍꯌꯦꯡꯋꯥꯏ ꯑꯍꯟ ꯑꯣꯏꯔꯀꯥꯟꯗ ꯁꯨꯒꯗ꯭ꯔꯣ꯫
ꯎꯝ ꯃꯥꯅꯦ꯫
ꯍꯩ ꯉꯁꯤꯗꯤ ꯑꯁ ꯅꯣꯡ ꯆꯨꯕ꯭ꯔꯣ?
ꯅꯣꯡ ꯆꯨꯗꯦꯗ ꯁꯤꯗꯗꯤ ꯅꯣꯡ ꯅꯨꯡꯁꯥ ꯌꯥꯝ ꯀꯟꯅ ꯁꯥꯔꯤꯌꯦ꯫
ꯎꯝ ꯁꯤꯗꯁꯨ ꯅꯣꯡ ꯆꯨꯗꯦ ꯍꯖꯤꯛ ꯉꯁꯥꯏꯗꯤ ꯈꯔꯕꯨꯗꯤ ꯆꯨꯨꯋꯦ꯫
ꯎꯝ
ꯑꯗꯨ ꯃꯨ ꯃꯨꯛ ꯇꯣꯛꯈ꯭ꯔꯕ ꯃꯨꯛ ꯅꯨꯡꯁꯥ ꯊꯣꯛꯔꯥꯏꯁ
ꯅꯨꯡ ꯑꯥ ꯅꯣꯡ ꯆꯨꯕꯗꯤ ꯂꯩꯁꯥꯕꯤꯕꯨ ꯄꯥꯈꯥꯡꯕꯨ ꯋꯥꯔꯤ ꯁꯥꯕ ꯌꯥꯝ ꯅꯨꯡꯉꯥꯏꯕꯅꯦ
ꯑꯥ ꯐꯃꯨꯡꯗꯒ
ꯍꯣꯏ ꯋꯥꯈꯟꯁꯦ ꯔꯣꯃꯦꯟꯇꯤꯛꯇꯤ ꯌꯥꯝ ꯐꯥꯕꯅꯦꯕ
ꯎꯝ ꯐꯃꯨꯡꯗ ꯍꯤꯞꯔꯒꯀꯣ ꯐꯣꯟꯗꯣ ꯄꯤꯂꯣ ꯃꯅꯥꯛ ꯇꯥꯊꯝꯃꯒ ꯑꯁ ꯍꯣꯔꯦꯟ ꯏꯕꯥꯅꯤ ꯑꯗꯨꯝ ꯁꯥꯁꯦꯔꯥ? ꯌꯥꯏꯅꯦ ꯑꯁ ꯌꯥꯕ꯭ꯔꯥ?
ꯑꯥ ꯌꯥꯏ ꯌꯥꯏ ꯐꯖꯟꯅ ꯒꯌ꯭ꯥꯟ ꯇꯥꯅ ꯋꯥꯔꯤꯁꯥꯒꯗꯕ
ꯎꯝ ꯏꯁꯥ ꯏꯁꯥꯒꯤ ꯋꯥꯈꯜꯇꯣ ꯑꯇꯣꯞꯄꯇ ꯆꯠꯇꯕꯤꯗꯀꯣ
ꯏꯕꯟꯅꯤ ꯀꯣꯏꯅꯕꯅ ꯐꯥꯒꯗ꯭ꯔꯥ ꯍꯥꯏꯅ ꯈꯟꯕꯅꯤꯅꯦ ꯑꯩꯁꯨ
ꯑꯩꯁꯨ ꯍꯥꯏ ꯈꯜꯂꯤꯕꯅꯤꯅꯦ ꯅꯪꯁ
ꯑꯗꯨ ꯊꯦꯡꯅ ꯊꯦꯡꯅꯗ꯭ꯔꯁꯨ ꯍꯣꯏ
ꯋꯥꯔꯁꯨ ꯄꯨꯂꯞ ꯋꯥꯃꯤꯟꯅꯕ ꯕꯥ ꯅꯨꯡꯉꯥꯏꯔꯗꯤ ꯅꯨꯡꯉꯥꯏ ꯃꯤꯟꯅꯕ ꯁꯤꯅꯤ ꯑꯁ ꯈꯪꯗ꯭ꯔꯦꯅꯦꯍꯦ ꯑꯗꯨꯅ ꯐꯖꯥꯔꯥ ꯈꯜꯂꯤꯕꯅꯤꯅꯦ ꯃꯇꯝ ꯃꯇꯝꯅ ꯄꯨꯔꯛꯄ ꯑꯣꯏꯁꯅꯨꯀꯣ
ꯍꯣꯏ ꯍꯣꯏ
ꯍꯥꯏꯍꯥ ꯅꯪ ꯊꯕꯛ ꯆꯠꯕ ꯏꯔꯨꯗꯤ ꯏꯔꯨꯔꯕꯣ?
ꯏꯔꯨꯗ꯭ꯔꯤ ꯍꯨꯃꯥꯡꯒ ꯍꯨꯃꯥꯡꯒ
ꯎꯝ ꯉꯥꯏꯍꯥꯛ ꯄꯣꯊꯥꯎ ꯉꯥꯏꯍꯥꯛ ꯄꯣꯊꯥꯎ
ꯎꯝ ꯉꯥꯏꯍꯥꯛ ꯄꯨꯊꯥꯔꯒ ꯏꯔꯨꯅꯤ, ꯅꯨꯡꯗꯥꯡꯒꯨꯝꯕꯅ ꯏꯔꯨꯕꯅ ꯐꯩꯗ
ꯍꯣꯔꯦꯟ ꯍꯧꯔꯦꯟ ꯇꯞꯅ ꯏꯔꯨꯎꯗꯥ
ꯍꯣꯏ ꯍꯧꯖꯤꯛ ꯏꯔꯨꯔꯁꯨ ꯍꯨꯃꯥꯡ ꯌꯥꯝ ꯊꯣꯛꯀꯅꯤꯕꯀꯣ
ꯑꯩꯖꯨ ꯍꯧꯔꯦꯟ ꯅꯨꯡꯊꯤꯟ ꯍꯣꯔꯦꯟ ꯑꯗꯨꯋꯥꯏꯗ ꯏꯔꯨꯒꯅꯤꯗꯥ꯫
ꯎꯝ
ꯌꯨꯝ ꯊꯕꯛ ꯁꯨꯗ꯭ꯔꯁꯨ ꯌꯨꯝ ꯂꯩꯕꯁꯦ ꯌꯥꯝ ꯁꯥꯏꯌꯦꯕ ꯏꯁꯥꯁꯦ ꯅꯨꯡꯉꯥꯏꯇꯦꯕ ꯍꯣꯏ
ꯅꯪꯁꯨ ꯊꯕꯛ ꯆꯠꯇꯥꯕ꯭ꯔꯣ?
ꯊꯧ ꯊꯕꯛ ꯆꯠꯇꯦꯗꯥ
ꯎꯝ ꯉꯁꯤ ꯀꯔꯤ ꯇꯧꯔꯤꯅꯣ?
ꯉꯁꯤ ꯑꯗꯨꯝ ꯌꯨꯝꯗ ꯂꯩꯗꯥ꯫
ꯕꯥꯔꯥ ꯂꯩꯕ꯭ꯔꯥ?
ꯃꯊꯥꯗꯣ ꯂꯩꯔꯦ ꯉꯁꯥꯏ ꯕꯖꯥꯔꯗꯗꯤ ꯎꯝ ꯕꯖꯥꯔ ꯆꯠꯂꯦ
ꯑꯣ ꯑꯣ ꯀꯩꯀꯩ ꯂꯧꯕ?
ꯉꯁꯥꯏ ꯄꯣꯠꯆꯩ ꯈꯔ ꯂꯧꯔꯨꯕ
ꯑꯣ ꯐꯩꯍꯦ꯫
ꯇꯣꯝꯇ ꯆꯠꯄꯅꯤꯅ ꯇꯟꯕꯒꯣ꯫
ꯑꯍꯥꯎ ꯑꯍꯥꯎꯕ ꯈꯛꯇ ꯂꯧꯕ ꯑꯣꯏꯔꯝꯅꯤꯅꯦ꯫
ꯎꯝ ꯍꯦꯛ ꯄꯣꯠꯆꯩ ꯂꯧꯕ ꯂꯣꯏꯔꯒ ꯍꯦꯛ ꯗꯥꯏꯔꯦꯛ ꯀꯨꯝ ꯃꯤꯅꯤ꯫ ꯒꯥꯔꯤꯗ ꯒꯥꯔꯤꯗ ꯆꯠꯄ ꯍꯧꯖꯤꯛꯀꯥꯟꯗ ꯑꯩꯈꯣꯏ ꯈꯨꯟꯗꯒꯤ ꯒꯥꯔꯤ ꯀꯩꯅꯣ ꯇꯧꯋꯦꯕ꯫
ꯎꯝ ꯎꯝ ꯉꯁꯤꯗꯤ ꯉꯁꯤꯗꯤ ꯀꯔꯤ ꯌꯦꯟꯁꯥꯡ ꯆꯥꯕ?
ꯉꯁꯥꯏ ꯑꯁ ꯑꯌꯨꯛꯇ ꯑꯩ, ꯄꯨꯖꯥꯔꯤ ꯇꯥꯕꯅꯤꯅꯦ ꯑꯩ ꯍꯧꯒꯠꯂꯒ ꯆꯥꯛ ꯌꯦꯟꯖꯥꯡ ꯊꯣꯡꯉꯤꯅꯦ꯫ ꯁꯧꯒ꯭ꯔꯤꯒ ꯑꯥꯂꯨ ꯊꯣꯡꯕꯤꯕ꯫
ꯑꯣ꯫
ꯉꯁꯥꯏ ꯍꯧꯖꯤꯛ ꯅꯨꯡꯊꯤꯟ ꯍꯧꯖꯤꯛ ꯅꯨꯡꯊꯤꯟꯖꯨ ꯆꯥꯛꯗꯤ ꯊꯣꯡꯕꯤꯈ꯭ꯔꯕꯅꯤ ꯍꯟꯖꯥꯡ ꯈꯣꯏ ꯃꯃꯥꯅ ꯊꯣꯡꯔꯝꯃꯅꯤ꯫
ꯑꯥ꯫ ꯆꯥꯛ ꯑꯍꯥꯎꯕ ꯑꯍꯥꯎꯕ ꯆꯥꯗꯧꯅꯤꯅꯦ ꯄꯥꯈꯥꯡ ꯂꯩꯁꯥꯕꯤꯁꯤꯡꯗꯤ꯫
ꯑꯁ꯫ ꯏꯟꯖꯥꯡ ꯍꯥꯎꯕ ꯆꯥꯔꯁꯨ ꯈꯣꯏ ꯏꯃꯨꯡꯗꯤ ꯏꯟꯖꯥꯡ ꯍꯥꯎꯕ ꯆꯥꯕꯁꯦ,
ꯏꯕꯅꯤ ꯀꯣꯏꯅꯥꯔꯗꯤ ꯏꯟꯁꯥꯡ ꯍꯥꯎ ꯍꯥꯎꯕ ꯉꯛꯇꯥ ꯆꯥꯅꯤ ꯀꯣ꯫
ꯍꯣꯏ ꯆꯥꯗꯧꯅꯤꯅꯦ ꯀꯩꯅꯣ ꯑꯩꯗꯤ ꯆꯥꯅꯤꯡꯉꯤꯅꯦ꯫ ꯅꯨꯇꯤ ꯆꯥꯗꯣꯏꯅꯦ꯫
ꯎꯝ ꯊꯦꯡꯅꯔꯁꯨ ꯐꯣꯟ, ꯎꯝ꯫ ꯊꯦꯡꯅꯗ꯭ꯔꯁꯨ ꯐꯣꯟꯅ ꯑꯗꯨꯝ ꯀꯣꯏꯅꯔ ꯂꯩꯔꯦ ꯀꯩꯅꯣ꯫
ꯌꯥꯏ ꯍꯧꯖꯤꯛꯀꯥꯟꯗꯤ ꯑꯗꯨ ꯉꯥꯛꯇꯅꯤ꯫
ꯍꯣꯏ꯫
ꯂꯧꯒꯗꯕ ꯅꯨꯃꯤꯠꯇꯨꯅ ꯊꯦꯡꯅꯕ꯫
ꯂꯧꯗꯤ ꯂꯧꯒꯗ꯭ꯔꯥꯅꯦ ꯅꯪꯁꯦ꯫
ꯅꯪꯅ ꯌꯥꯔꯗꯤ ꯂꯧꯔꯅꯤ ꯀꯩꯅꯣ꯫
ꯊꯖꯗꯦꯗ꯫
ꯑꯩꯏꯕꯨ ꯎꯕ ꯀꯟꯗ ꯀꯤꯔꯒ ꯆꯦꯟꯅꯤ ꯑꯃꯨꯛꯀ꯫
ꯆꯦꯟꯕ ꯆꯦꯟꯗꯕꯁꯤꯗꯤ ꯅꯪꯉꯣꯟꯗ ꯂꯩꯔꯦ ꯅꯪꯅ ꯐꯥꯒꯗꯕꯅꯤ꯫
ꯑꯩꯗꯤ ꯐꯕ ꯉꯝꯗꯦꯍꯦ ꯅꯨꯄꯥꯕꯨꯗꯤ꯫
ꯅꯃꯥꯟꯅꯕꯤ ꯌꯥꯝ ꯀꯧꯔꯛꯑꯣ꯫
ꯀꯤꯗ꯭ꯔꯣ?
ꯀꯅꯥ ꯈꯪ ꯑꯩ ꯑꯩꯉꯣꯟꯗ ꯍꯥꯏꯔꯨꯅꯨ ꯑꯗꯨꯗꯤ꯫ ꯅꯪ ꯈꯨꯗꯥꯇ ꯊꯦꯡꯅꯕ ꯅꯨꯃꯤꯠꯇꯨ ꯅꯃꯥꯟꯅꯕꯤꯁꯤꯡ ꯄꯨꯔꯛꯑꯣ꯫ ꯅꯉꯣꯟꯗ ꯑꯥꯏꯗꯤꯌꯥ ꯄꯤꯔꯤꯅꯤ ꯀꯩꯅꯣ꯫
ꯅꯪꯅ ꯇꯥꯛꯄꯤꯕꯅꯤꯅ ꯅꯪꯗꯤ ꯁꯨꯀꯥꯎ ꯀꯧꯔꯣꯏꯅꯦ꯫ ꯑꯦ ꯊꯦꯡꯅꯕ ꯃꯇꯝꯗꯗꯤ ꯃꯃꯥꯟꯅꯕꯤꯁꯤꯡꯕꯨ, ꯄꯥꯏꯔꯒ ꯂꯥꯛꯀꯅꯤꯀꯣꯅ ꯍꯥꯏꯅ ꯅꯪ ꯅꯤꯡꯁꯤꯡꯔ ꯂꯩꯅꯤꯅꯦ꯫
ꯑꯁ ꯅꯤꯡꯁꯤꯡ ꯉꯔꯣꯏꯗ ꯅꯨꯡꯁꯤꯃꯟꯗꯅ꯫
ꯑꯦ ꯑꯦ ꯊꯃꯣꯏ ꯀꯥꯏ ꯍꯦ꯫
ꯎꯝ ꯑꯩ ꯑꯁ ꯑꯩ ꯊꯝꯃꯣꯏ ꯀꯥꯟꯗꯦꯗ ꯑꯩꯕꯨ ꯑꯩꯗꯤ ꯅꯨꯡꯁꯤꯕꯩ ꯅꯨꯡꯁꯤꯌꯦ ꯊꯝꯃꯣꯏ ꯄꯤꯛꯄꯅꯦ ꯑꯩꯁꯦ
ꯑꯦ ꯅꯪꯕꯨ ꯀꯩꯅꯣ ꯅꯪꯒꯤ ꯋꯥ ꯇꯥꯔꯒ ꯊꯝꯃꯣꯏ ꯁꯣꯛꯑꯦꯕ
ꯑꯩꯗꯤ ꯖꯤꯂꯦꯁꯦ ꯀꯥꯗ ꯈꯩꯕ ꯅꯪ ꯍꯧꯖꯤꯛ ꯅꯪ ꯑꯇꯣꯞꯄ ꯅꯨꯄꯥ ꯋꯥꯔꯤ ꯁꯥꯟꯅꯕꯗ ꯑꯩ ꯄꯝ ꯀꯜꯂꯛꯏꯕ
ꯑ ꯑꯇꯣꯞꯄꯁꯨ ꯑꯇꯣꯞꯄꯕꯨ ꯋꯥꯔꯤ ꯁꯥꯔ ꯇꯨ ꯑꯗꯨꯃꯥꯏꯅ ꯍꯥꯏꯕ꯭ꯔꯣ
ꯑꯁ ꯑꯗꯨ ꯅꯪꯅ ꯑꯍꯥꯟ ꯅꯪꯅ ꯑꯗꯨꯝ ꯋꯥꯔꯤ
ꯑ ꯑꯩꯕꯨ ꯈꯥꯛꯛꯇꯅꯤꯀꯣ ꯍꯥꯏꯕ
ꯁꯛ ꯊꯤꯕꯅꯤꯅꯀꯣ ꯀꯅꯥꯁꯨ ꯂꯥꯛꯇꯦꯅꯦ
ꯑꯁ ꯁꯛ ꯊꯤꯕ ꯍꯥꯏꯔꯅꯨ ꯏꯁꯣꯔꯅ ꯇꯝꯕꯤꯕ ꯉꯥꯛ ꯇꯅꯤ ꯁꯦꯝꯕꯤꯕ ꯉꯥꯛꯇꯅꯤ
ꯑꯗꯨꯅ ꯍꯧꯖꯤꯛꯀꯥꯟꯗꯤ ꯁꯛꯇ ꯂꯣꯏ ꯁꯛꯇꯒ ꯄꯩꯁꯥꯗꯒ ꯌꯨꯝ ꯃꯥꯏ ꯀꯩꯅꯣꯗ ꯌꯦꯡꯉꯅꯤ
ꯑꯗꯨ ꯑꯣꯏꯔꯁꯨ ꯑꯩꯗꯤ ꯑ ꯑꯗꯨꯃꯥꯏꯅ ꯈꯟꯕ ꯃꯤ ꯅꯠꯇꯦ
ꯎꯝ
ꯇꯣꯅꯤꯡꯈꯛꯀꯣ ꯌꯦꯡꯕ ꯃꯤꯅꯦ
ꯎꯝ ꯐꯩ ꯐꯩ ꯑꯗꯨꯁꯨ
ꯊꯝꯃꯣꯏꯒ ꯊꯝꯃꯣꯏ ꯅꯨꯡꯁꯤꯅꯔꯗꯤ
ꯎꯝ
ꯑ ꯑꯗꯨꯅ ꯍꯦꯟꯅ ꯐꯕꯅꯤ ꯌꯥꯔꯦ ꯑꯈꯛ ꯏꯕꯨꯗꯤ
ꯎꯝ ꯑꯗꯨꯅꯦ ꯑꯗꯨꯅ ꯂꯣꯏ ꯐꯥꯒꯦ ꯇꯧꯕꯅꯤ
ꯊꯝꯃꯣꯏꯒ ꯊꯝꯃꯣꯏ ꯅꯨꯡꯁꯤꯅꯔꯗꯤ ꯀꯔꯤꯁꯨ ꯍꯥꯏꯅꯤꯡꯉꯥꯏ ꯂꯩꯇꯦ